ꯇꯥꯕ꯭ꯔꯣ ꯅꯪꯗꯤ ꯀꯩꯒꯤꯅꯣ ꯋꯥꯐꯥꯎ ꯉꯥꯡꯕ ꯍꯧꯗ꯭ꯔꯤꯀꯥꯟꯗꯨꯗꯣꯡ ꯏꯤꯡꯒ ꯂꯩꯔꯤꯅꯦ
ꯑꯁ ꯅꯣꯡꯅꯤꯡꯗꯦꯍꯦ ꯑꯩꯗꯤ ꯈꯝꯃꯁ ꯁꯥꯒꯤ ꯅꯣꯛꯀꯟꯕꯅꯦꯍꯦ ꯏꯁ
ꯍꯧꯔꯣ ꯍꯧꯔꯣ ꯀꯩꯗꯧꯅꯣ ꯑ ꯇꯥꯔꯦ
ꯀꯔꯤ ꯃꯊꯦꯦꯜ
ꯑꯩꯈꯣꯏꯗꯤ ꯃꯣꯔꯣꯛ ꯌꯦꯟꯖꯥꯡ ꯆꯥꯏ
ꯑꯁ ꯃꯣꯔꯣꯏ ꯏꯟꯁꯥꯡꯃꯨꯛ ꯃꯥꯏꯅ ꯆꯥꯕ꯭ꯔꯥꯅꯦ
ꯑꯁ ꯑꯗꯨꯝ ꯆꯥꯏꯁ ꯃꯣꯔꯣꯛꯒꯤ ꯃꯣꯔꯣꯛꯀ ꯀꯩ ꯍꯥꯏꯁꯤꯔꯥ ꯃꯣꯔꯣꯛ ꯃꯣꯔꯣꯛꯀ ꯃꯅꯥꯒꯗꯣ ꯑꯗꯣ ꯆꯥꯕ
ꯑꯁ ꯉꯁꯤꯅ ꯑꯍꯥꯟꯕꯅꯦꯍꯦ
ꯎꯝ ꯌꯥꯝ ꯇꯥꯔꯛꯈꯤꯅꯤꯗ
ꯁꯤꯅ ꯑꯍꯥꯟꯕꯅꯦ
ꯎꯝ ꯑꯩꯗꯤ ꯃꯣꯔꯣꯛ ꯌꯥꯝ ꯄꯥꯝꯕ ꯑꯥꯎ ꯌꯥꯝ ꯍꯥꯎꯋꯦ ꯁꯥꯗꯤ ꯁꯥꯕ ꯆꯔ ꯁꯥꯗꯤ ꯁꯥꯕ ꯀꯣ
ꯎꯝ
ꯑꯗꯨ ꯑꯣꯏꯔꯁꯨ ꯃꯍꯥꯎ ꯂꯩꯕꯅꯤꯅ ꯑꯗꯨꯝ ꯆꯥꯏꯗ
ꯎꯝ ꯍꯎꯔꯝꯒꯅꯤ
ꯎꯝ
ꯏꯃꯥꯅ ꯊꯣꯡꯕ꯭ꯔꯣ
ꯑꯩꯅ ꯊꯣꯡꯕꯅꯤꯅ
ꯑꯁ ꯑꯩ ꯊꯥꯗꯤ ꯊꯥꯖꯈꯤ
ꯎꯝ ꯃꯊꯣꯡ ꯃꯔꯝ ꯆꯥꯗꯕ ꯌꯥꯝ ꯌꯥꯝ ꯃ ꯊꯣꯡ ꯌꯥꯝ ꯆꯥꯗꯦꯗ ꯑꯩ ꯊꯣꯡꯕꯁꯦ ꯍꯥꯎꯁꯨ ꯍꯥꯎꯇꯦ
ꯍꯥꯎꯔꯝꯒꯅꯤ ꯍꯥꯎꯔꯝꯒꯅꯤ
ꯘ ꯅꯪ ꯐꯣꯊꯖꯗ꯭ꯔꯒ ꯅꯡ ꯊꯖꯕ ꯌꯥꯝ ꯋꯠꯂꯦꯀꯣ
ꯐꯥꯒꯤ ꯇꯧꯕꯅꯦ ꯃꯣꯔꯣꯛ ꯀꯃꯣꯔꯣꯛ ꯃꯅꯥ ꯊꯣꯡꯕ ꯌꯥꯝ ꯍꯥꯎꯕꯅꯦ
ꯑꯥꯎ
ꯑꯗꯨꯕꯨ ꯑꯩ ꯃꯔꯛ ꯐꯥꯎꯗꯤ ꯆꯥꯗꯦ ꯑꯃ ꯀꯁ ꯍꯥꯥ
ꯀꯅꯅꯥꯍꯥꯏꯅꯔꯣ ꯃꯣꯔꯣꯛ ꯃꯅꯥ ꯆꯔꯤꯔꯣ ꯍꯥꯢꯁꯦ
ꯅꯪ ꯍꯧꯖꯤꯛꯇ ꯍꯥꯏꯗꯨꯗꯤ
ꯑꯩꯗꯤ ꯍꯥꯏꯗꯣꯏꯅꯦ
ꯅꯪ ꯍꯧꯖꯤꯛꯇ ꯍꯥꯏꯔꯒ
ꯐꯒꯤꯇꯎꯅꯦ ꯐꯤꯒ ꯇ ꯎꯅꯦ
ꯍꯥꯎꯕꯅꯦꯍꯦ
ꯎꯝ ꯍꯣꯏ ꯍꯋ ꯏꯗꯤ ꯍꯥꯥꯎꯗꯗꯅ
ꯇꯨꯝꯃꯒ ꯂꯩꯕ꯭ꯔꯣ ꯅꯪꯕꯨ
ꯇꯝꯗꯦ ꯍꯤꯞꯄꯒꯗ ꯏꯅꯦ
ꯎꯝ ꯅꯪꯒꯤ ꯅꯪꯒꯤ ꯈꯣꯟꯖꯦꯜꯑꯗꯨꯣ ꯍꯤꯄꯒ ꯂꯩꯕ ꯃꯈꯣꯜ ꯃꯥꯟꯂꯦꯕ
ꯆꯖ ꯃꯤ ꯃꯆꯥꯗꯤ ꯌꯥꯝ ꯍꯩꯔꯦꯀꯣ ꯗꯣꯛꯇꯔꯗꯒꯤ ꯍꯦꯟꯅ ꯍꯩꯔꯦꯀꯣ ꯅꯪꯗꯤ ꯑꯩꯒꯤ ꯃꯤꯠꯅ ꯎꯕ ꯂꯥꯏꯅꯤꯗ
ꯏꯁ
ꯍꯧꯔꯛꯀꯅꯤ ꯍꯧꯔꯛꯀꯅꯤ ꯑꯩ ꯉꯥꯡꯅꯤꯡꯕꯗꯣ ꯍꯧꯖꯤꯛꯐꯥꯎ ꯉꯥꯡꯉꯩ ꯉꯥꯡ ꯊꯣꯛꯂꯇ꯭ꯔꯤꯁꯤꯕ
ꯍꯥꯥ
ꯀꯣꯛꯇꯗꯤ ꯌꯥꯝ ꯂꯩꯈ꯭ꯔꯦ ꯑꯩ ꯉꯥꯡꯕꯗ ꯁꯣꯏꯈꯤꯕ ꯌꯥꯎꯔꯁꯨ
ꯌꯥꯏ ꯌꯥꯢ
ꯐꯒꯤꯇꯧꯅꯦ ꯐꯒꯤꯇꯎ ꯑꯩꯅ ꯁꯣꯏꯈꯤꯕꯩ ꯂꯥꯟꯈꯤꯕ ꯌꯥꯔꯁꯨ ꯀꯣꯛꯄꯤꯅꯤ ꯉꯥꯄꯤꯅꯤ ꯅꯤꯡ ꯁꯤꯅꯤ
ꯑ
ꯐꯒꯤꯅꯤ ꯐꯒꯤꯅꯤ ꯑꯁꯦꯡꯕꯅꯤ ꯑꯩꯔꯣ ꯀꯩꯁꯨ ꯇꯧꯗꯦꯗꯥ
ꯊꯕꯛꯀ ꯇꯧꯗꯔꯣ ꯍꯥꯏꯁꯤꯕꯣ
ꯑꯩ ꯍꯧꯖꯤꯛ ꯍꯧꯖꯤꯛꯀꯥꯟꯁꯦ ꯌꯨꯝꯗ ꯑꯗꯨꯝ ꯂꯩꯔꯒ ꯊꯕꯛ ꯇꯧꯔꯤ
ꯑꯣ ꯐꯩ ꯑꯗꯨꯒꯤ ꯊꯕꯛꯅ ꯌꯨꯝꯒꯤ ꯊꯕꯛꯅ
ꯎꯝ ꯌꯨꯝꯒꯤ ꯊꯕꯛ ꯅꯠꯇꯕ ꯏꯁꯥꯒꯤ ꯊꯕꯛ ꯑꯃ ꯐꯪꯉꯤꯕ ꯑꯗꯨꯣ
ꯑ
ꯇꯧꯅꯤꯡꯅꯤꯡꯕ ꯃꯇꯝꯗꯁꯨ ꯇꯧꯕ ꯌꯥꯏꯕ
ꯑꯁ ꯑꯩꯒꯤꯁꯨ ꯑꯃ ꯁꯦꯝꯕꯤꯌꯨꯅꯦ ꯑꯗꯨꯗꯤ ꯅꯪ ꯅꯪꯗꯧꯅ ꯇꯧꯅꯕ
ꯑꯩꯗꯤ ꯑꯗꯨꯝꯇꯧꯗꯕ ꯅꯁꯨ ꯊꯕꯒ ꯃꯤꯉ ꯀꯠꯇꯨ ꯑꯗꯨꯝ
ꯐꯩꯌꯦ ꯐꯩꯌꯦ ꯃꯤ ꯅꯪꯒꯤ ꯄꯨꯟꯁꯤꯁꯦ ꯑꯩ ꯑꯗꯨꯝ ꯑꯣꯏꯅꯤꯡꯈ꯭ꯔꯦꯗ
ꯑꯣꯏꯈ꯭ꯔꯣ ꯑꯗꯨꯅ ꯅꯁꯨꯨ ꯑꯣꯏꯕ ꯌꯥꯌꯦ
ꯑꯣꯏꯕ ꯌꯥꯔꯦ ꯍꯥꯟꯅ ꯍꯥꯟꯅ ꯑꯣꯏꯔꯅꯤ
ꯃꯇꯝꯗꯣ ꯐꯖꯅ ꯁꯤꯖꯤꯟꯅꯔꯗꯤꯀꯣ ꯑꯗꯨꯝ ꯌꯥꯅꯤꯕ ꯑꯩꯗꯤ ꯊꯣꯏꯗꯣꯛꯅ ꯈꯟꯂꯨꯗꯦꯗ ꯃꯇꯝꯗꯣ
ꯅꯣꯏꯔꯣꯝꯗ ꯅꯣꯡ ꯆꯨꯗ꯭ꯔꯣ ꯍꯥ ꯑꯩꯈꯣꯏ ꯍꯧꯖꯤꯛ ꯅꯣꯡ ꯍꯧꯖꯤꯛ ꯀꯟꯅ ꯅꯣꯡ ꯆꯨꯔꯤꯌꯦ ꯍꯧꯖꯤꯛ ꯅꯣꯡ ꯀꯥꯏꯗ ꯆꯨꯔꯤꯑꯕ ꯇꯥꯗꯔꯣ ꯑꯩꯅ ꯍꯥꯏꯁꯦ ꯅꯣꯡ
ꯆꯤꯟꯇꯤꯝ ꯇꯥꯏ ꯇꯥꯏ ꯑꯪꯅꯤ ꯇꯕꯅꯦ
ꯅꯣꯡ ꯌꯥꯝ ꯀꯟꯅ ꯆꯨꯑꯦ ꯑꯩꯈꯣꯏꯔꯣꯝꯗ
ꯑꯩꯈꯣꯏꯗꯤ ꯑꯁ ꯌꯥꯝ ꯆꯨꯍꯦ ꯂꯦꯡꯒ ꯃꯆꯥ ꯃꯆꯥꯅꯗꯤ ꯌꯥꯝ ꯆꯥꯎꯥꯋꯦ ꯀꯣꯛꯣꯛ ꯇꯒ ꯊꯨꯀꯥꯏꯗꯤ꯭ꯔꯣ
ꯂꯦꯟ ꯇꯥꯕ꯭ꯔꯥꯅꯦ ꯑꯁꯦꯡꯕꯒꯤ
ꯑꯧ ꯇꯥꯏ ꯑꯩ ꯗꯣꯡꯗ꯭ꯔꯥ ꯗꯣꯡꯗ꯭ꯔꯥ ꯉꯁꯥꯏ ꯑꯁ ꯅꯥꯀꯣꯡꯉꯁꯦ ꯂꯣꯏ ꯄ ꯇꯅ
ꯑꯣꯝ ꯃꯗꯤꯅ ꯏ ꯏꯪꯈꯣꯣꯟꯒ ꯂꯩꯇ꯭ꯔꯣ ꯏꯪꯈꯣꯜꯒ ꯂꯣꯏ ꯄꯥꯥꯛꯂꯝꯃꯅꯤꯅꯦ
ꯎꯝ ꯈꯣꯗꯣ ꯌꯥꯝꯗꯤ ꯆꯥꯎꯗꯤ ꯆꯥꯎꯗꯦꯗ ꯎꯝ ꯑꯩꯒꯤ ꯈꯣꯟ ꯑꯅꯤꯔꯛ ꯊꯣꯛꯏꯅꯦ
ꯈꯪꯗꯦ ꯅꯪꯒꯤ ꯚꯣꯀꯦꯜꯁꯨ ꯌꯥꯝ ꯀꯜꯂꯦ ꯑꯗꯨꯅꯦ
ꯑꯁ ꯈꯪꯗ꯭ꯔꯦꯗ ꯇꯞ ꯇꯞꯅ ꯉꯥꯡꯗꯤ ꯉꯥꯡꯗꯅꯤ ꯑꯗꯣ ꯑꯩ ꯑꯣꯏꯅ ꯇꯥꯁꯤꯜꯂꯏꯗ ꯑꯩ ꯏꯀꯥꯏꯔꯦꯗ ꯉꯥꯡꯕ ꯍꯩꯇ꯭ꯔ ꯀꯥꯟꯁꯤꯗ
ꯑꯁ ꯅꯪꯒꯤ ꯅꯪ ꯋꯥ ꯉꯥꯡꯕꯗꯣ ꯌꯥꯔꯗ ꯅꯪꯁꯨ
ꯅ ꯀꯩꯅꯣ ꯑꯁ
ꯌꯥꯔꯦ ꯌꯥꯔꯦ ꯏꯕꯨꯡꯉꯣ ꯌꯥꯔꯦ
ꯌꯥꯗ꯭ꯔꯤ
ꯅꯣꯏꯔꯣꯝꯗ ꯃꯩ ꯂꯥꯛꯄ꯭ꯔꯣ
ꯍ ꯂꯥꯛꯏꯉꯩꯗꯤ ꯑꯗꯨꯝ ꯂꯥꯛꯏꯗ
ꯃꯩ ꯅꯨꯡꯉꯥꯏꯕ꯭ꯔꯣ
ꯎꯝ ꯃꯗꯤꯅꯤꯉꯌꯦꯦ ꯆ ꯊ ꯃꯣꯏꯗꯤ ꯑꯗꯨꯝ ꯅꯨꯡꯇꯤꯒꯤ ꯂꯥꯛꯏꯗ ꯍꯟꯗꯛ ꯃꯔꯛꯁꯦ ꯍꯥꯥ ꯏꯦꯡ ꯑꯣ ꯏꯁꯤꯡꯁ ꯑꯗꯨꯝ ꯅꯨꯡꯉꯥꯏꯅ
ꯑꯩꯈꯣꯏꯔꯣꯝꯗꯗꯤ ꯏꯁꯤꯡ ꯋꯥꯕꯅꯤꯅꯀꯣ ꯏꯁꯤꯡ ꯎ ꯑ ꯑꯩꯈꯣꯏꯔꯣꯝꯗꯒꯤ ꯂꯥꯞ ꯇꯣꯇꯤꯗꯣ ꯂꯥꯞꯄꯅꯤꯅ ꯕꯛꯀꯦꯠꯇꯣ
ꯑꯣ
ꯅꯣꯡꯃꯗ ꯇꯔꯥ ꯍꯦꯟꯅꯅꯦ ꯁꯣꯛꯄ ꯆꯠꯄ
ꯑꯁ ꯅ ꯅꯊꯟꯗꯠ ꯆꯠꯄ꯭ꯔꯣ
ꯏꯊꯟꯗ ꯆꯠꯂꯦ ꯏꯃꯥꯟꯅꯕꯤꯁꯤꯡꯁꯨ ꯃꯔꯥꯛ ꯃꯔꯇ ꯆꯠꯂꯦ ꯑꯁ ꯈꯨꯣꯠꯀꯁꯦ ꯂꯣꯏꯅ ꯅꯥꯔꯒ ꯏꯁꯤꯡ
ꯅꯪꯗꯤ ꯌꯥꯝ ꯃꯔꯝ ꯑꯣꯏꯅ
ꯑꯣꯇ꯭ꯔꯗꯤ ꯌꯥꯗ꯭ꯔꯔꯤꯅꯦ ꯑꯩꯈꯣꯏꯗꯤ ꯂꯥꯏꯔꯕ ꯃꯆꯥꯅꯤꯅ
ꯑ ꯆꯖꯒꯦ ꯇꯕ
ꯎ ꯏꯅꯥꯛ ꯈꯨꯟꯕ ꯃꯆꯥ ꯑꯣꯏꯔꯕꯗꯤ ꯏꯁꯤꯡꯗꯣ ꯁꯦꯟꯇꯦꯖ ꯁꯦꯟꯇꯦꯖ ꯏꯁꯤꯡꯗꯨ ꯂꯩꯔꯒ ꯌꯥꯕ ꯂꯩꯕ ꯉꯝ ꯔꯕꯅꯤꯅ ꯍꯣꯟꯕ ꯆꯠꯂꯦꯗꯅ ꯑꯥꯅ
ꯣꯃꯤꯗ ꯄꯦꯁꯨ ꯈꯥꯟꯗꯗ ꯑ
ꯈꯜꯂꯣꯏ ꯅꯕꯨ ꯀꯔꯤ ꯑꯦ ꯈꯪꯒꯗ꯭ꯔꯅꯦ ꯀꯠꯇ꯭ꯔ
ꯑꯋꯥ ꯄꯥꯁꯦ ꯏꯃꯅ ꯗꯦꯝ ꯇ ꯂꯩꯦ
ꯍꯥꯥ
ꯀꯁꯦ ꯐꯥꯏꯗꯦꯗ
ꯀꯔꯤꯗ ꯋꯥ ꯍꯥꯏ ꯁꯁꯨ ꯍꯥꯏꯗ꯭ꯔꯒ ꯄꯪ ꯅꯣꯛꯇ ꯅꯣꯛꯑꯦ ꯀꯂꯗ ꯇꯣꯅꯤꯕ꯭ꯔꯣ ꯑꯩꯈꯣꯏ ꯂꯥꯏꯔꯕꯒꯗꯤ ꯅꯪꯒꯗꯤ ꯆꯥꯡꯗꯝꯅꯕ ꯌꯥꯗ꯭ꯔꯦꯗꯅ ꯑꯗꯨ
ꯑꯣ ꯑꯗꯨꯅꯦ ꯅꯪ ꯍꯥꯏꯕꯗꯣ ꯑꯩ ꯊꯥꯖꯕ ꯉꯝꯗꯕ
ꯎꯝ ꯅꯣꯏ ꯀꯥꯏꯩꯅ
ꯃꯥꯡꯒꯗ ꯋꯥ
ꯅꯣꯏꯔꯣꯝꯗ ꯆꯨꯖꯥꯛꯀꯨꯝꯕ ꯂꯩꯇ꯭ꯔꯣ ꯈꯔ ꯍꯥꯥꯛꯄꯤꯔꯛꯎꯅꯦ ꯆꯥꯅꯤꯡꯉꯥꯏ
ꯐꯥꯎ ꯂꯩꯇ꯭ꯔꯦꯗ ꯎꯆ ꯆꯤꯅ ꯂꯣꯏꯅ ꯆꯥꯊꯣꯛꯈ꯭ꯔꯦ ꯆꯨꯖꯥꯛ ꯊꯥꯕ ꯃꯇꯝꯗꯀꯣ ꯑꯣ ꯑꯩꯈꯣꯏꯗꯤ ꯑ ꯆꯨꯖꯥꯛ ꯀꯔꯤ ꯍꯥꯏꯁꯦ ꯆꯨꯖꯥꯛꯁꯦ ꯍꯧꯗꯦ ꯍꯧꯗꯦ ꯍꯥꯏꯅ ꯑꯗꯨꯝ ꯇꯧ ꯑꯗꯨꯒ ꯀꯩ ꯍꯥꯏꯁꯤ꯭ꯔꯥ ꯅꯨꯄꯥꯥꯡꯅꯀꯣ ꯑꯃꯨꯛ ꯂꯩꯕꯥꯛꯇꯣ ꯐꯣꯊꯣꯛꯑꯒ ꯍꯥꯏꯕ꯭ꯔꯥ ꯀꯃꯥꯏꯅ ꯍꯥꯏꯕ꯭ꯔꯥ ꯈꯪꯗ꯭ꯔꯦ ꯑꯗꯨ ꯌꯦꯡꯒ ꯆꯨꯖꯥꯛ ꯃꯔꯨꯁꯤꯡꯗ ꯂꯣꯏ ꯂꯩꯔꯝꯗ꯭ꯔꯦꯕ ꯂꯣꯏ ꯆꯥꯈ꯭ꯔꯦꯕ
ꯅꯣꯏ ꯎꯆꯤꯗ ꯌꯥꯝ ꯂꯝ ꯍꯦꯟꯕ ꯃꯥꯜꯂꯦ
ꯑꯁ ꯂꯝꯍꯤ ꯑꯃꯒ ꯂꯥꯏꯔꯤ ꯃꯥꯗꯤ ꯌꯥꯝ ꯍꯩꯅꯤꯅ
ꯆꯨꯖꯥꯛ ꯂꯩꯔꯗꯤ ꯈꯔ ꯊꯥꯕꯤꯔꯛꯑꯣ ꯑꯩ ꯁꯨ ꯆꯥꯖꯒꯦ ꯅꯣꯏ ꯈꯤꯇꯪ ꯆꯥꯔꯒ ꯂꯩꯒꯅꯣ
ꯑꯩꯗꯤ ꯌꯥꯝ ꯊꯥꯔꯛꯀꯦ ꯍꯌꯦꯡꯒ ꯍꯧꯖꯤꯛꯇꯤ ꯂꯩꯗꯕꯅꯤꯅ ꯑꯥꯎ ꯇꯥꯏ ꯇꯥꯏ
ꯊꯕꯤꯒꯨꯝꯕ ꯁꯤꯖꯤ ꯂꯩꯇ꯭ꯔꯣ ꯊꯕꯤꯒꯨꯝꯕ ꯃꯣꯔꯣꯛ ꯂꯩꯇ꯭ꯔꯣ
ꯃꯣꯔꯣꯛꯇꯤ ꯂꯩ ꯊꯕꯤꯗꯤ ꯂꯩꯇꯦ ꯑꯗꯨꯒ ꯍꯩꯅꯧ ꯈꯔ ꯂꯩ ꯉꯁꯤ ꯆꯥꯏꯕ ꯀꯩꯅꯣꯅ ꯃꯨꯟꯗꯨꯃ ꯉꯥꯛꯇ ꯑꯅ ꯍꯦꯜꯂꯛꯄ
ꯃꯨꯟꯗꯕꯗꯣ ꯑꯆꯥꯔ ꯇꯧꯁꯜꯂꯣ
ꯎꯝ
ꯂꯩꯇꯕ ꯃꯇꯝꯣ ꯍꯩꯅꯧ ꯂꯩꯇꯕ ꯃꯇꯝ ꯆꯥꯅꯤꯡꯉꯥꯏ
ꯎꯝ ꯑꯩꯗꯤ ꯑꯗꯨꯒꯨꯝꯕ ꯀꯌꯥ ꯆꯠꯅꯤꯡꯒꯦꯗ ꯂꯩꯕꯩꯕꯪ
ꯑ ꯅꯪ ꯑꯩ ꯀꯩꯅꯣꯝ ꯍꯥꯏꯒꯦ ꯅꯌꯥ ꯀꯪꯕ꯭ꯔꯣ ꯅꯣꯏꯕ꯭ꯔꯣ ꯅꯪꯕꯨꯣ
ꯑꯩꯔꯣ ꯃꯣꯠꯇꯦꯅꯤ ꯑꯩ ꯌꯥꯝ ꯅꯣꯏꯅꯦ ꯑꯟꯗꯔ ꯃꯁꯤ ꯑꯁ
ꯅꯪꯒꯤ ꯈꯣꯟꯖꯦꯜꯗꯣ ꯑꯉꯥꯡꯒꯤ ꯈꯣꯟꯖꯦꯜ ꯌꯥꯝ ꯃꯥꯜꯂꯦꯕ
ꯑꯩꯗꯤ ꯑꯉꯥꯡ
ꯅ ꯆꯍꯅꯤ
ꯊꯥꯖꯗ꯭ꯔꯦꯍꯦ ꯍꯕ ꯍꯟꯅꯨꯕ ꯑꯣꯏꯔꯝꯒꯅꯤ
ꯑꯅꯨꯧꯕ ꯑꯣꯏꯒꯦꯔꯥ ꯈꯨꯔꯥ ꯑꯣꯏꯒꯦꯔꯥ ꯈꯪꯗꯦ ꯎꯝ ꯅꯪꯁꯦ ꯅꯣꯛꯅꯤꯡꯕꯗꯤ ꯑꯦ ꯅꯣꯛꯇꯤ ꯅꯣꯛꯅꯤꯡꯕ ꯃꯥꯜꯂꯦꯗ ꯅꯅꯨꯡ ꯌꯦꯡꯉꯁꯨ ꯅꯣꯛꯇꯕꯀꯣ ꯅꯐꯦꯠ ꯅꯐꯦꯠ ꯀ ꯇꯥꯎꯕꯗꯣ ꯀꯣꯜ ꯇꯧꯔꯒ ꯀꯣꯜ ꯇꯧꯔꯒ ꯅꯄꯤꯦ ꯅꯄꯤꯦ ꯇ
ꯅꯪꯅ ꯎꯕꯤꯔꯤꯍꯦ ꯎꯕ꯭ꯔꯣ ꯑꯁ ꯅꯪ ꯂꯥꯏꯒ ꯆꯞ ꯃꯥꯟꯅꯔꯝꯃꯅꯤ ꯑꯗꯨꯗꯤ
ꯑꯩꯗꯤ ꯂꯥꯏꯁ꯭ꯔꯝ ꯇꯣꯝꯕꯅꯤ ꯑꯩ ꯆꯕꯅꯦ ꯐꯒꯤ ꯇꯕꯅꯤ ꯎ
ꯅꯪ ꯀꯔꯤ ꯃꯊꯦꯜ ꯃꯊꯦꯜ ꯄꯥꯝꯅ ꯆꯥꯅꯒꯦ
ꯑꯩꯔꯣ ꯑꯩꯗꯤ ꯑꯂꯨ ꯏꯔꯣꯟꯒꯨꯝꯕ ꯊꯕꯤ ꯀꯥꯡꯉꯧꯒꯨꯝꯕ ꯑꯗꯨꯝ ꯆꯥꯅꯤꯡꯅ
ꯊꯕꯤꯕꯨ ꯀꯉꯥꯎ ꯆꯥꯕ꯭ꯔꯣ
ꯅꯤ ꯅꯪ ꯅꯪ ꯇꯥꯗ꯭ꯔꯣ
ꯑꯗꯨꯗꯤ ꯅꯪ ꯃꯪꯒꯦꯒꯨꯝꯕ ꯀꯥꯡꯪꯉꯧ ꯆꯥꯗ꯭ꯔꯣ
ꯃꯪꯒꯦꯒꯨꯝꯕꯗꯤ ꯑꯗꯨ ꯀꯨꯝꯕꯗꯤ ꯆꯥꯗꯦꯅꯦ
ꯃꯪꯒꯦꯗꯣ ꯇꯥꯎꯔꯒ ꯆꯥꯛꯋ ꯌꯥꯝ ꯍꯥꯎꯋ ꯅꯦ ꯊꯥꯎꯗ
ꯅꯪ ꯇꯧꯕꯤꯔꯨꯗꯨꯅ ꯑꯩ ꯆꯥꯕ ꯂꯥꯛꯀꯦ
ꯃꯪꯒꯦꯗ ꯊꯥꯎꯗ ꯇꯥꯎꯔꯒ ꯆ ꯁꯥ ꯑꯣꯟꯕꯅꯦ ꯁꯥ ꯀꯣ
ꯑꯁ ꯑꯗꯨꯒ ꯂꯥꯏꯔꯤ ꯑꯁ ꯃꯥꯏꯔꯦ ꯃꯥꯏꯔꯦꯟꯁ ꯀꯦꯝꯁꯤꯗꯤ ꯍꯥꯎꯋꯦ
ꯃꯔꯦꯟꯁ ꯀꯦꯝꯗꯤ ꯏꯃꯥ ꯄꯣꯛꯄꯗꯒꯤ ꯆꯥꯅꯤꯅ
ꯌꯦꯔꯨꯝꯒ ꯊꯣꯡꯉꯦ ꯑꯁ ꯍꯥꯏ ꯀꯥꯟꯗꯦ ꯀꯥꯞꯅꯦ ꯑꯩ ꯅꯣꯡꯃ ꯊꯣꯡꯉꯕꯥ ꯆꯥꯕ ꯌꯥꯗꯦꯕ꯭ꯔꯥ
ꯑꯩ ꯅꯣꯡꯃ ꯂꯥꯛꯀꯦ ꯑꯗꯨꯗ ꯊꯣꯡꯕꯤꯔꯝꯃꯣ
ꯎꯝ
ꯑꯩꯅ ꯄꯥꯝꯕꯗꯤꯀꯣ ꯎꯁꯋꯥꯩꯗꯣ ꯈꯪꯕ꯭ꯔꯥ ꯎꯁꯣꯏꯗꯣ ꯑꯁ ꯎꯁꯣꯏꯗ ꯎꯁꯣꯏ ꯁꯤꯀꯦꯝꯗꯣ
ꯑꯁꯦ ꯑꯁꯣꯏ ꯑꯁꯣꯏ ꯀꯦꯝ ꯆꯥꯕ꯭ꯔꯅꯦ
ꯆꯥꯛ ꯎꯁꯣꯏ ꯏꯁꯀꯦꯝꯒ ꯊꯥꯔꯣꯏ ꯏꯁꯀꯦꯝꯒ ꯌꯥꯝ ꯄꯥꯝꯃꯦ ꯑꯩꯗꯤ
ꯑꯁ ꯑꯩꯗꯤ ꯍꯥꯏꯩꯅꯔꯤꯗ ꯅꯪ ꯆꯥꯗꯕ ꯉꯇ ꯑꯃꯨꯛ ꯍꯥꯏꯔꯛꯑꯦ
ꯊꯔꯣꯏ ꯆꯥꯗ꯭ꯔꯣꯅꯦ ꯅꯪꯕꯨꯣ
ꯑꯣ ꯁꯔꯣꯗꯤ ꯆꯥꯏ
ꯆꯥꯔꯝꯒꯅꯦꯕ ꯅꯪꯒꯤ ꯈꯣꯟꯖꯦꯜꯗꯒꯤ ꯈꯪꯉꯦꯕ ꯊꯔꯣꯏ ꯆꯥꯕ ꯉꯟꯕꯒꯤ ꯈꯣꯟꯖꯦꯜꯅꯦꯕ ꯝꯕ
ꯑꯩꯁꯦ ꯋꯥ ꯀꯟꯅ ꯉꯥꯡꯕꯒꯤ ꯌꯥꯗ꯭ꯔꯤꯅꯦ
ꯀꯔꯤꯒꯦ
ꯃꯤ ꯈꯔ ꯁꯥꯎꯔꯛꯑꯦꯕ ꯇꯞ ꯇꯞꯅ ꯉꯥꯡꯨ ꯍꯥꯏꯦ
ꯉꯥꯡ ꯉꯥꯡ ꯀꯩꯁꯨ ꯀꯥꯏꯗꯦ ꯋꯥ ꯉꯥꯡ ꯋꯥ ꯉꯥꯡ ꯄꯣꯕꯅꯥꯅꯠꯇ